ꯎꯝ ꯍꯜꯂꯣ
ꯑ ꯄꯣꯠ ꯂꯧꯕ ꯄꯩꯁꯥꯗ
ꯑꯜꯂꯨ ꯀꯦꯖꯤꯗ ꯀꯌꯥ ꯄꯤꯒ ꯎꯝ ꯀ ꯂꯧꯗ
ꯇꯦꯜꯍꯧꯅ ꯌꯥꯡꯈꯩ
ꯀꯦꯔ ꯋꯥꯔꯊ ꯀꯗꯣ ꯃꯅꯥꯎꯒꯦ ꯑꯗꯨꯒꯤ
ꯉꯗ ꯃꯥ ꯇꯃꯦ
ꯎꯄꯥꯥꯈꯣꯟ ꯁꯥꯗꯨꯡꯒ ꯌꯥꯈꯥꯏꯗꯨꯡꯒ ꯁꯨ ꯇꯦ ꯑꯗꯨ ꯆ ꯀꯣꯏ ꯄ ꯀꯨ ꯅꯪꯒ ꯂꯧꯔꯦ ꯑꯗꯨꯒ ꯆꯥꯝ ꯇꯥꯗ
ꯑꯗꯨꯠꯇ
ꯇꯥꯕ꯭ꯔ
ꯑ ꯉꯈꯣꯏ ꯑꯩ ꯅꯪ ꯉꯔꯥꯡꯒꯤ ꯕꯥꯀꯤ ꯏꯈꯤꯕ ꯏꯆꯦ ꯊꯤꯔꯤꯅꯦ
ꯌ ꯊꯔ ꯋꯥ ꯁꯤ ꯂꯩꯔꯦ
ꯖꯔꯤꯌꯦꯗ ꯊꯥꯗꯣꯛ꯭ꯔ ꯊꯥꯗꯗꯣꯏꯗꯤ ꯀꯩꯅꯣ
ꯀ꯭ꯋꯥꯒꯤꯅꯦꯕꯀꯣ
ꯑꯩ ꯆꯥꯠꯇꯕꯤꯗꯠꯇꯨꯔꯁꯤꯕꯣ
ꯉꯔꯥꯡ ꯀꯣꯡꯀꯥ ꯀꯨꯟꯊ꯭ꯔ ꯑꯃꯅꯦꯕ ꯂꯧꯣꯏꯗꯣ
ꯀꯥꯏ ꯆꯠꯂꯤꯕ ꯎꯝ ꯀꯩ ꯂꯩꯩ ꯂꯥꯛꯅꯣ
ꯑꯂꯨꯒꯤ ꯀꯨꯟꯊꯔ ꯇꯤꯜꯍꯧꯒꯤ ꯌꯥꯡꯈꯩ ꯇꯂꯛꯀꯤ ꯀꯨꯟ
ꯂꯝ ꯂꯝ ꯃꯔꯔꯣꯏ ꯂꯩꯔꯛꯑꯣ ꯂꯩꯔꯛꯑꯣ ꯍꯥꯏꯕ ꯊꯀꯤꯖꯒꯦ ꯍꯥ ꯇ ꯍꯥꯏꯌꯥ ꯑꯣꯗ ꯐꯗꯤꯌꯥ
ꯑꯗꯗꯒꯤ ꯇꯦꯜꯍꯧꯒꯤ ꯌꯥꯡꯈꯩ
ꯌꯥꯔꯣꯏꯕ ꯄꯇꯔꯦꯅꯣ ꯑꯗꯨꯅꯦ ꯆꯥꯝꯃ ꯇꯥꯔꯦ ꯍꯥꯏꯁꯦ
ꯎꯝ ꯑꯣꯏꯣꯏ ꯆꯥꯃ ꯇꯥꯔꯦ ꯑꯗꯨ ꯍꯥꯏꯕ
ꯑꯣ ꯌꯥꯔꯦ ꯌꯥꯔꯔꯦ ꯑꯗꯨꯒꯤ ꯑꯗꯨꯒꯤ ꯍꯥꯏꯒꯦꯅ ꯇꯧꯕꯅꯤꯗ ꯄꯩꯁꯥꯗ ꯄꯥꯎꯍꯧꯗꯦꯅ
ꯆꯂꯣ ꯇꯥꯎ ꯆ
ꯑꯦꯗꯤ ꯄꯣꯁꯤꯅꯤ ꯍꯥꯏ ꯑꯃꯅꯤꯅꯤꯀꯣ
ꯊꯨꯞꯄꯁꯦ ꯊꯨꯞꯅꯕ ꯄꯨꯔꯅꯤꯃꯥ ꯐꯖꯅ ꯃꯁꯥ ꯅꯥꯟꯅꯗ ꯍꯅꯤꯡꯉꯦꯗꯅ ꯐꯤꯔꯣꯟꯗ ꯑꯗꯦ ꯁ ꯁꯞ ꯇꯝ ꯀꯗꯗꯤ ꯆꯨꯕ ꯀ ꯊꯕꯗꯤ ꯀꯨꯏꯖꯪ ꯆ ꯆꯪꯗ꯭ꯔꯦꯁꯦꯕꯀꯣ
ꯆꯪꯉ ꯆꯪꯄꯗ ꯑꯇꯣꯞꯄ ꯃꯑꯣꯡꯗ ꯑꯇꯣꯞꯄꯗꯤ ꯍꯨꯏꯅꯁꯃ
ꯃꯁꯤ ꯃꯔꯨꯝꯗ ꯊꯝꯒꯗ ꯅꯠꯇ꯭ꯔꯅꯤꯅ ꯎꯄꯨꯗꯨꯅ ꯂꯝꯌꯥꯏꯗ ꯊꯝꯗꯣꯏꯅꯤꯅ ꯍꯣꯡꯗ ꯑꯗꯨꯠꯇ ꯌꯥꯔꯗꯨꯏꯕ
ꯑꯗꯨ
ꯑꯗꯩ ꯐꯤꯔꯣꯜꯅ ꯃꯔꯨꯞ ꯑꯃ ꯐꯖꯕ ꯀꯩꯗꯧꯕ ꯌꯥꯎꯕꯣꯏꯗꯣꯏ ꯐꯩ ꯐꯅꯦꯛꯀꯗꯣ ꯌꯥꯝ ꯌꯥꯝꯕꯗꯤ ꯐꯩ ꯌꯥꯝꯗꯕꯅ ꯈꯔ ꯌꯥꯕ ꯃꯥꯥꯟꯅ
ꯃꯥ ꯄꯨꯗ
ꯑ ꯌꯥꯝꯗ꯭ꯔꯤꯉꯩꯗ ꯎ ꯎꯆꯤꯅ ꯇꯪꯈꯥꯏ ꯑꯃꯇꯤꯊꯛꯈ꯭ꯔꯥ
ꯎ ꯂꯣꯏꯅ ꯌꯣꯟꯗꯕꯗꯤꯅꯦ
ꯑ ꯅꯍꯥꯟꯗ ꯁꯨꯔꯨꯨꯄꯥ ꯆꯥꯝꯃꯔꯤ ꯆꯪꯗꯅ ꯁꯨꯔꯨꯕ ꯐꯅꯦꯛꯀ ꯐꯒ ꯁꯨꯛꯇꯗꯣ ꯌꯥꯎꯈ꯭ꯔꯦ ꯃꯨꯀꯥ ꯐꯅꯤꯦꯛꯀ ꯃꯨꯀꯥ ꯐꯤꯒ ꯐꯤꯒꯦꯗꯨ ꯃꯄꯥꯟ ꯌꯧꯔꯛꯑꯃꯕꯅꯦ ꯃꯄꯥꯟꯗ ꯆꯞꯊꯠꯂꯒ ꯃꯄꯥꯟ ꯑꯃꯝ ꯍꯥꯞꯄꯒ ꯁꯦꯠꯦ ꯑꯗꯨꯅꯣ
ꯑꯩꯁꯨ ꯑꯗꯨꯃꯥꯏꯅ ꯁꯦꯝꯒꯦ ꯇꯧꯕꯅꯦ ꯑꯨꯛꯇ ꯀꯌꯥ ꯀꯃꯥꯏꯅ ꯇꯧꯒꯦ
ꯑꯩꯗꯤ ꯑꯩꯒꯤ ꯃꯣꯏꯅ ꯆꯥꯔꯝꯕꯒꯤ ꯃꯄꯥꯟꯗꯨꯅ ꯑꯗꯨꯝ ꯍꯥꯞꯄꯒꯦꯗꯧꯅꯤꯅ
ꯎꯝ ꯑꯩꯁꯨ ꯃꯄꯥꯟꯗꯣ ꯊꯥꯏꯅꯩ ꯃꯄꯥꯟꯗ
ꯑꯍꯨꯝ ꯑꯍꯨꯝꯅ ꯀꯣꯟꯅ ꯌꯥꯝꯃꯟꯗ꯭ꯔꯣ ꯍꯥꯟꯅ ꯈꯔ ꯂꯩ ꯅꯠꯇ꯭ꯔꯣ ꯍꯥꯟꯅꯩ ꯈꯔ ꯂꯩꯗꯤ ꯌꯥꯅꯤ ꯑꯗꯨ ꯀꯩꯗꯧꯋꯦꯕ
ꯒꯥꯎ ꯗꯦꯗꯤ ꯍꯥꯏꯗ ꯑꯣꯏ ꯇꯁꯨ ꯑꯗꯨꯝ ꯁꯦꯝꯖꯤꯜꯂꯒꯦ ꯇꯧꯕ ꯅꯨꯡꯇꯤꯒꯤ ꯁꯦꯀꯗꯕꯁꯨ ꯅꯠꯇꯕꯗꯨꯕꯨ ꯁꯤꯅꯤꯆꯦ ꯂꯣꯏꯁꯨ ꯈꯪꯗꯕꯗꯀꯣ ꯁꯦꯝꯖꯜꯂ ꯇꯧꯕ ꯕꯤꯃ
ꯑꯗꯨꯅꯦ ꯗꯥ ꯍꯣꯏ ꯌꯥꯗ꯭ꯔꯗꯤ ꯎꯆꯤꯅ ꯀ ꯇꯧꯋꯦ ꯍꯥꯏꯗꯅ ꯃ ꯀꯥꯏ ꯐꯅꯦꯦꯛ ꯇꯤꯒꯌꯣꯣ
ꯅꯪ ꯍꯕꯣꯏꯦ ꯌꯥꯝ ꯊ ꯑꯌꯨꯛꯇ ꯇꯧꯕꯗ ꯀꯩ ꯋꯥꯁꯤꯔ ꯂꯒꯂꯤ ꯀꯃ ꯍꯗ ꯁꯤꯗꯤ ꯊꯂ ꯀꯌꯥꯁꯦ
ꯃꯣ ꯃ
ꯍ ꯍ ꯂꯩ ꯑꯣ ꯉꯥꯏ ꯏ ꯉꯇ ꯁꯤ
ꯅꯧꯋ ꯊ ꯊꯣꯛꯣꯂꯛꯇ꯭ꯔꯕ
ꯉꯧꯕꯒꯤꯗꯣ ꯈꯪꯗꯦ ꯑꯩ ꯉꯁꯥꯏ ꯐꯣꯟ ꯇꯧꯀꯥꯟꯗ ꯃꯥ ꯀꯅ ꯋꯥꯔꯤꯔꯤ ꯀꯥꯟꯅ ꯁꯔ ꯇ ꯅꯨꯡꯊꯤꯟꯗꯕꯨꯗꯤ ꯊꯣꯛꯂꯛꯑꯝꯕꯅꯤ ꯅꯨꯡꯗꯥꯡ ꯊꯣꯛꯂꯛꯈꯤꯅꯤ ꯑꯩ ꯅꯨꯅꯨꯡꯗꯥ ꯑꯣꯏ ꯁꯖꯦꯟ ꯍꯥꯏ
ꯅ ꯇꯤ ꯅꯃ ꯑꯣꯟ ꯍꯧꯖꯥꯤꯩꯅꯣ ꯑꯣꯟ ꯍꯧꯖꯥꯇꯤ
ꯑꯩꯗꯣ ꯉꯥꯏꯍꯥꯡꯉ ꯌꯥꯗꯦ ꯃꯌꯥꯝꯒꯤ ꯌꯥꯗꯕ ꯑꯣꯏꯖꯅꯤꯗ ꯇꯔꯒ ꯃꯌꯥꯝꯒꯤ ꯑꯄꯨꯟꯕ ꯑꯣꯏꯅ ꯌꯥꯗꯕ ꯖꯥꯠꯅꯤꯗ
ꯑꯣꯝ
ꯑꯩꯒꯤ ꯑꯔꯝꯗꯦꯟ ꯎ
ꯆꯥꯛꯁꯤꯪ ꯊꯣꯡꯉ ꯔ ꯍꯜꯂꯣ
ꯑ
ꯆꯠ ꯀ ꯂꯟ ꯊꯣꯡꯉꯣꯏꯅ
ꯂꯥꯛꯂꯣ ꯑꯩꯅ ꯊꯣꯡꯉꯦ ꯔꯕꯥ
ꯐꯅꯤ ꯍꯪ ꯄꯥꯟꯅꯦꯄꯥꯥꯟꯅ ꯁꯪꯕ ꯀꯣꯠꯂꯒ ꯑꯃꯨꯛꯀ ꯀꯨꯞꯄꯒꯤꯗ ꯀꯨꯞꯄꯖꯠ ꯆꯥꯗꯦꯕꯀꯣ
ꯏꯠꯇꯦꯄꯔꯗ ꯏꯅꯨꯄꯥꯗꯅꯨ ꯅꯣꯏꯔꯨꯕꯤ ꯅ ꯆ ꯨꯟ ꯆꯉꯥꯏꯄ ꯀꯨꯟꯇꯦꯗꯔ
ꯆꯉꯔꯦ ꯆꯇꯦ ꯆꯅꯤꯄꯥꯜ ꯍꯨꯝꯐꯨ ꯁꯥ ꯍꯥꯞꯆꯜꯂꯣꯕ ꯆꯃꯥꯄꯟ ꯀꯨꯟꯊ꯭ꯔꯥ
ꯍ ꯍ
ꯄꯩꯁꯥꯁꯦ ꯑꯃꯨꯛꯃꯨꯛ ꯀꯥꯞꯄꯁꯤꯗꯅꯦꯒꯤ ꯑꯗꯨꯅ ꯃꯤꯠ ꯌꯥꯡꯕꯗꯣ ꯍꯌꯦꯡꯕꯨꯗꯤ ꯂꯥꯛꯑꯅꯤ ꯍꯥꯏꯌꯦꯕꯀꯣ ꯑꯗꯨꯒ ꯍꯌꯦꯡꯗꯣ ꯂꯧꯔꯒ ꯀꯩꯅ‌ꯣ ꯇꯧꯔꯀꯦ ꯎꯝ ꯇ‌ꯣ ꯇꯪꯈꯥꯏ ꯈꯛꯇꯅꯦ ꯑꯩꯟ ꯌ‌ꯦꯡꯉꯤꯗ‌ꯣ ꯇꯥꯡꯗꯗꯤ ꯀꯩꯅꯣ ꯑꯍꯤꯡꯒꯗꯐꯧ ꯇꯔꯥ ꯇꯔꯥ ꯄꯥꯊꯣꯛꯑ ꯌꯦꯡꯉ ꯑꯩꯅ ꯑꯩꯅ ꯒ꯭ꯌꯥꯁ ꯀꯩ ꯀꯩ ꯑꯗꯨꯅ ꯌꯦꯔꯨꯝꯗꯣ ꯑꯍꯤꯡꯕꯗ ꯇꯔꯥ ꯌꯣꯜꯂꯦ ꯑꯐꯨꯠꯄꯗꯤ ꯇꯔꯥꯃꯉꯥ ꯌꯣꯟꯐꯝ ꯊꯣꯛꯇ꯭ꯔꯕ ꯈꯪꯕꯅꯤ ꯑꯗꯨꯝ ꯃꯣꯏ ꯆꯥꯕꯅꯦꯅ ꯍꯥꯏꯕ ꯑꯗ ꯑꯐꯨꯠꯄꯗ ꯇꯔꯥ ꯌꯣꯟꯒꯦ ꯍꯥꯏꯗꯨꯗꯤ ꯌꯥꯔꯔꯣꯏ ꯍꯥꯏꯕ
ꯑꯗꯨ ꯑꯩꯁꯨ ꯉꯁꯥꯏ ꯃꯥꯅ ꯇꯔꯥꯎꯉꯥꯅꯦꯅ ꯍꯥꯏꯕꯗꯨꯗ ꯑꯩꯅ ꯇꯔꯥꯎꯉꯥ ꯄꯤꯔꯕ‌ꯣ ꯍꯥꯏꯁꯦ ꯍꯥꯏ ꯑꯗ ꯏꯆꯥ ꯅꯨꯨꯄꯤꯅ ꯄꯤꯔꯕꯅꯤꯍꯦ ꯑꯩꯈꯣꯏꯅ ꯁꯨꯝ ꯆꯥꯔꯨꯗꯕꯅꯤ ꯈꯪꯗ꯭ꯔꯦꯗꯅ
ꯎꯝ ꯑꯍꯣꯏ ꯆꯥꯛ ꯅꯆꯥꯅ ꯅꯨꯄꯤ ꯊꯣꯡꯉꯝꯃꯕ
ꯆꯥꯛꯇꯤ ꯊꯣꯡꯉꯦ ꯍꯤꯟꯖꯥꯡꯗꯣ ꯃꯄꯥ ꯌꯦꯟ ꯁꯦꯝꯃꯤꯌꯦ ꯑꯩ ꯇꯤꯜꯂꯧ ꯆꯅꯝ ꯁꯦꯝꯅꯕ ꯁꯦꯝꯃꯨꯔꯣꯕꯨ ꯉꯝꯃꯔꯣꯏ ꯆꯞꯄꯅ ꯍꯥꯏꯁꯤꯅꯤ
ꯎꯝ
ꯑꯉꯥꯡꯃꯆꯥ ꯏꯆꯥ ꯇ‌ꯣꯝꯕꯤ ꯇꯤꯂꯧ ꯆꯅꯝꯗꯣ ꯑꯝꯇ ꯁꯦꯝꯃꯣ ꯕꯕꯥꯁꯤ ꯂꯣꯏꯔꯛꯑꯗꯤ ꯆꯩꯔꯛꯑꯅꯤ
ꯑ
ꯇꯥꯕ꯭ꯔ‌ꯣ
ꯃꯌꯦꯛ ꯅꯥꯏꯕ
ꯑꯥ
ꯑꯅꯤ ꯑꯍꯨꯃ ꯑꯃꯁꯨ ꯆꯤꯛꯊꯠ ꯈ꯭ꯔꯦ
ꯀꯣꯡ ꯀꯋꯥꯔ ꯇꯔꯥꯒꯤ ꯑꯃ ꯄꯤꯌꯨ ꯍꯥꯏꯁꯦ ꯑꯩꯁꯦ ꯃꯤꯒꯤ ꯀ꯭ꯋꯥ ꯂꯩꯕꯁꯨ ꯂꯥꯛꯄ ꯑꯗ ꯀ꯭ꯋꯥꯗ ꯇꯝ ꯂꯩꯔꯦ ꯑꯗꯨꯅꯅ‌ꯦ
ꯀꯅꯥ ꯀꯅꯥ ꯆꯥꯛꯆꯥꯕ ꯇꯣꯛꯅꯔꯖꯥꯠꯅꯣ ꯆꯥꯛ ꯉꯟꯅꯩꯗ ꯀꯅꯥ ꯀꯅꯥ ꯆꯥꯛ ꯆꯥ ꯇ‌ꯣꯛꯅ ꯑꯩꯈꯣꯏꯅ ꯊ‌ꯣꯡꯕ‌ꯎ ꯊ‌ꯣꯡꯗ꯭ꯔꯤ
ꯃꯣꯔꯣꯛꯇ ꯊꯥꯡꯗꯧ ꯑꯗꯨꯒ ꯑꯗꯨꯅꯤ ꯆꯥꯛ ꯉꯟ ꯉꯟ ꯆꯥꯅꯕ ꯑꯗꯨꯗꯤ ꯌꯥꯆꯪꯕꯒ ꯀꯋꯥ ꯆꯥꯕ ꯉꯥꯛ ꯑꯗꯨ ꯃꯔꯤ ꯃꯔꯤ ꯊ‌ꯣꯛꯅꯔꯅꯤ
ꯎꯝ ꯑꯩꯈ‌ꯣꯏꯗꯤ ꯑꯗꯨꯝ ꯊ‌ꯦꯡꯉꯤꯗ ꯆꯥꯛꯁꯤ
ꯂꯣꯏꯔꯁꯨ ꯀꯩꯁꯨ ꯆꯥꯗꯦꯕ ꯉꯟꯅ ꯊꯦꯡꯉꯦꯕ ꯑꯗꯨꯝ ꯑꯩꯈꯣꯏꯅ ꯀ꯭ꯋꯥ ꯆꯥꯕ ꯅꯣꯡ ꯐꯥꯗꯣꯛ ꯊꯣꯛꯂꯛꯄꯗꯨ ꯑꯗꯨꯝ ꯊꯦꯡꯗ꯭ꯔꯅꯦ ꯉꯟꯅ ꯊꯣꯛꯇꯦꯕ ꯃꯤꯗꯤ ꯆꯥꯛꯉꯟ ꯆꯔ ꯑꯗꯨ ꯀꯋꯥ ꯌꯥꯝ ꯇꯤꯡꯅꯝꯅꯤ
ꯎꯝ ꯋꯥ ꯑꯣꯡꯕꯣ ꯑꯗꯨꯠ ꯆꯠꯇꯂꯦ ꯑꯗꯨꯝꯗꯤ ꯈꯥꯗ ꯉꯥꯜꯂꯣ ꯑꯗꯨꯝ
ꯗꯨꯀꯥꯟ ꯁꯥꯕꯗ ꯁꯤꯠꯇ꯭ꯔꯕꯣ
ꯥꯗꯔ꯭ꯦ ꯑꯋꯥꯡꯀꯥꯏꯗ ꯀꯨꯟꯖꯥꯅꯤ ꯍꯣꯏ ꯐꯝꯖꯤꯜꯂꯛꯄꯗꯣ ꯑꯗꯨꯅ
ꯄꯤꯌ ꯑꯣꯒꯤꯗꯒꯤ ꯄꯤꯌ ꯑꯣꯗꯒꯤ ꯉꯅꯥ ꯑꯩꯅ ꯅꯉꯣꯟꯗꯒꯤ ꯀ꯭ꯋꯥ ꯂꯩꯅ ꯆꯠꯄ ꯆꯠꯄꯗꯣ ꯃꯅꯥ ꯉꯥꯛꯇ ꯂꯧꯔꯣ ꯃꯔꯨ ꯑꯗꯨ ꯃꯔꯨꯗꯨ ꯂꯩꯔꯤꯃꯤꯅꯦ ꯑꯗꯨꯒ ꯃꯟꯅ ꯊꯣꯛꯆꯄꯤꯒ ꯆꯥꯃꯤꯟꯅꯅꯕꯅꯦꯅ ꯃꯔꯨ ꯑꯃꯒ ꯂꯩꯗꯅ ꯇꯔꯥꯒꯤꯅ ꯑꯗꯨꯒ
ꯑꯣ ꯀꯩꯅꯣꯝ ꯇꯧꯔꯣ ꯊꯝꯃꯒꯦ
ꯍꯣꯏ ꯍꯣꯏ
ꯑꯩꯁꯨ ꯃꯤꯀꯣ ꯆꯥꯕ ꯃꯌꯥꯝ ꯂꯥꯛꯑꯦ ꯊꯝꯃꯒꯦꯀꯣ
ꯈ ꯐꯣꯏ
ꯎꯝ
ꯎꯝ
ꯇꯔ ꯍꯁꯖ ꯍ